ꯂꯣ
ꯇꯥꯕ꯭ꯔ‌ꯣ
ꯍ‌ꯣꯏ ꯇꯥꯏꯌ‌ꯦ ꯀꯩꯗꯧꯔꯤꯒ‌ꯦ ꯅꯪ ꯍꯥꯟꯅ ꯍꯥꯏꯌꯣ
ꯀꯔꯤ ꯇꯧꯔꯤꯒꯦꯕ
ꯅꯪ ꯍꯥꯟꯅ ꯍꯥꯏꯌꯣ ꯄꯗꯣ
ꯑꯩꯔꯣ
ꯍꯣꯏ
ꯑꯩ
ꯂꯥꯏꯔꯤꯛ ꯄꯥꯔꯤꯔꯣ
ꯑꯃꯨꯛ ꯐꯝꯃꯦ ꯑꯃꯨꯛ ꯂꯦꯞꯄꯦ ꯑꯃꯨꯛ ꯆꯠꯂꯦ
ꯑꯩꯗꯤ ꯂꯥꯏꯔꯤꯛ ꯄꯥꯕ꯭ꯔꯥꯅ ꯈꯜꯂꯨꯔꯦ
ꯑꯩꯗꯤ ꯂꯥꯏꯔꯤꯛ ꯄꯥꯕ ꯃꯇꯝ ꯍꯦꯜꯂꯦ
ꯑꯧ
ꯇꯥꯛ ꯄꯤꯕ ꯃꯇꯝ ꯑꯃꯨꯛ ꯑꯣꯏꯔꯕꯅꯦ
ꯑꯣ
ꯑꯁ ꯁꯥꯏꯀꯣ ꯉꯁꯤꯁꯦ
ꯁꯥꯏꯌ‌ꯦ ꯑꯁ ꯂꯩꯕ ꯌꯥꯗ꯭ꯔꯦ ꯑꯩꯒꯤ ꯔꯨꯝꯁꯦ ꯁꯥꯕꯒꯤ
ꯅꯨꯡꯁꯥ ꯊꯣꯛꯄ꯭ꯔꯣ ꯍꯧꯖꯤꯛ ꯅꯣꯏꯗꯁꯨ
ꯑꯁ ꯅꯨꯡꯁꯥꯗꯤ ꯀꯥꯟꯅ ꯊꯣꯛꯇꯕꯀꯣ ꯊꯣꯛꯄꯒꯨꯝ ꯊꯣꯛꯇꯕꯒꯨꯝ ꯇꯧꯔꯒ ꯌꯥꯝ ꯁꯥꯕꯗꯣ
ꯑꯣ ꯍꯣ ꯍꯣꯏ ꯑꯗꯨꯅꯦ ꯁꯤꯗꯗꯤ ꯊꯣꯛꯑꯦ ꯐꯥꯖꯅ ꯊꯣꯛꯑꯦ
ꯍꯟꯗꯛ ꯍꯟꯗꯛꯀꯤ ꯋꯦꯗꯔꯁꯦ ꯑꯁ ꯊꯣꯛꯄꯨ ꯊꯣꯛꯑꯗꯤ ꯌꯥꯝ ꯁꯥꯅꯕ ꯊꯣꯛꯄꯀꯣ ꯃꯄꯥꯟꯁꯤ ꯊꯣꯛꯄ ꯉꯝꯗꯦ
ꯀꯩ ꯢꯟꯒꯥꯡ ꯆꯥꯒꯦ ꯑꯌꯨꯛꯇꯤ
ꯑꯥ ꯑꯩꯁꯦ ꯀꯪꯁꯣꯏ ꯆꯥꯔꯦ
ꯅꯪꯅ ꯊꯣꯡꯕꯔꯣ
ꯍꯣꯏ ꯑꯩꯅ ꯊꯣꯡꯉꯦ
ꯑꯥ
ꯅꯪꯗꯤ
ꯑꯩꯗꯤ ꯅꯨꯗꯜꯁ ꯑꯣꯢꯅ ꯆꯥꯏꯑꯦꯗ ꯏꯇꯣꯝꯗ ꯂꯩꯕꯅꯤꯅ ꯆꯥꯕꯒꯨꯝ ꯆꯥꯗꯕꯒꯨꯝ ꯈꯪꯗ꯭ꯔꯦ ꯑꯩꯁꯦ ꯥꯇꯨꯝ ꯄꯨꯂꯩ ꯂꯩꯔ ꯄꯨꯡꯆꯥ ꯆꯔꯤꯅꯤ ꯑꯩꯗꯤ ꯉꯔꯥꯡ ꯕꯣꯜ ꯌꯦꯡꯕꯔꯣ ꯅꯪꯕꯣ
ꯍꯥꯥ
ꯕꯣꯜ ꯌꯦꯡꯕ꯭ꯔꯣ
ꯌꯦꯡꯗꯦꯗ ꯑꯩ ꯌꯦꯡꯕ ꯉꯝꯗꯦ ꯀꯗꯥꯏꯗꯒꯤ ꯕꯥꯔꯣꯗ ꯉꯛꯇ ꯁꯥꯟꯅꯩꯏ ꯗꯅ
ꯑꯝ ꯃꯥꯟꯅꯦ ꯃꯥꯟꯅꯦ
ꯅꯣꯏꯗꯤ ꯌꯦꯡꯕ꯭ꯔꯥ
ꯑꯩꯁꯨ ꯌꯦꯡꯗꯦꯗ ꯑꯗꯨꯕꯨ ꯊꯦꯡꯅꯗꯤ ꯇꯨꯝꯃꯦ ꯑꯗꯨꯝ ꯌꯦꯡꯗꯔꯁꯨ ꯑꯗꯨꯝ ꯏꯤꯁꯇꯦꯇꯁꯇꯣ ꯉꯥꯏꯕꯅꯦꯕ ꯃꯨꯛ ꯀꯅꯥꯅ ꯉꯝꯒꯦ ꯀꯅꯥꯅ ꯄꯣꯒꯦ ꯍꯥꯏꯕꯗꯣ ꯊꯥꯒꯠꯀꯥꯅꯦꯕ ꯃꯣꯏꯗꯣ ꯑꯗꯨꯗ ꯑꯗꯨꯝ ꯌꯦꯡꯉ ꯂꯩꯔꯦ
ꯑꯣ
ꯎꯝ
ꯑꯥꯁ ꯃꯤꯁꯤꯡꯗꯤ ꯕꯣꯜꯗ ꯏꯟꯇꯔꯦꯁ ꯂꯩꯕꯤꯁꯤꯡꯗꯤꯅꯦ
ꯎꯝ
ꯇꯨꯝꯗꯅ ꯑꯗꯨꯝ ꯉꯥꯏꯔꯒ ꯌꯦꯡꯉ ꯂꯩꯕ ꯃꯥꯜꯂꯦ
ꯇ
ꯉꯔꯥꯡ ꯑꯩꯈꯣꯏ ꯅꯨꯄꯥꯁꯨ ꯇꯨꯝꯗꯦꯕ
ꯑꯣ
ꯌꯦꯡꯒ ꯃꯥꯗꯤ ꯐꯣꯟꯗ ꯌꯦꯡꯕꯅꯤꯅꯀꯣ
ꯎꯝ
ꯃꯥꯒꯤꯅꯦꯄꯦꯛꯇꯣ ꯂꯣꯏꯁꯤꯟꯈ꯭ꯔꯕꯅꯤꯅ ꯑꯩꯒꯤ ꯑꯣꯏꯅꯣ ꯄꯣ ꯍꯥꯡꯂꯒ ꯌꯦꯡꯕ ꯃꯥꯜꯂꯦꯕ ꯑꯩꯒꯤ ꯅꯦꯄꯦꯛ ꯂꯣꯏꯁꯤꯜꯂꯝꯃꯦ
ꯎꯝ
ꯁꯤꯁꯇꯔ ꯈꯣꯏꯗꯤ ꯀꯣꯂꯦꯖ ꯇꯝꯃꯤꯔꯥ
ꯑꯥꯎ ꯑꯍꯥꯍꯥ ꯇꯝꯃꯤ ꯑꯍꯣꯏ
ꯑꯣ ꯑꯁ ꯅꯪꯁꯦ ꯑꯩꯒꯤ ꯏꯃꯥꯟꯅꯕꯤ ꯑꯃ ꯈꯣꯟꯖꯦꯜ ꯌꯥꯝ ꯃꯟꯕ ꯑꯃ ꯂꯩꯥꯑꯦ
ꯑꯥ ꯁꯤ ꯉꯥꯛꯇꯅꯦ ꯑꯩꯒꯤ ꯈꯣꯟꯖꯦꯜꯁꯦ ꯑꯗꯨꯃꯥꯏꯅ ꯃꯥꯟꯕ ꯂꯩ ꯍꯥꯏꯌꯦ ꯁꯛꯁꯨ ꯑꯗꯨꯃꯥꯏꯅ ꯗꯨ ꯃꯥꯟꯕ ꯂꯩ ꯍꯥꯏꯌꯦ
ꯑꯩꯒꯤ ꯢꯃꯥꯟ ꯑꯩꯒꯤ ꯏꯃꯥꯟꯅꯕꯤꯗꯣ ꯑꯣꯏꯔꯝꯕ꯭ꯔꯥ ꯈꯪꯗꯦ
ꯑꯔꯣ ꯀꯣ
ꯌꯦꯡꯉꯨꯅꯦ ꯅꯪꯒꯤ ꯈꯨꯅꯣꯛ ꯑꯛꯇꯣ ꯌꯥꯝ ꯃꯥꯟꯕ ꯋꯥꯅꯦꯗ
ꯑꯣ ꯑꯣ ꯑꯩꯗꯤ ꯈꯪꯗꯦꯗꯗꯤ ꯀꯅꯥ ꯑꯣꯏ ꯑꯣꯖꯥꯠꯅꯣꯀꯣ
ꯑꯥꯗ ꯂꯩꯕꯅꯤ ꯃꯥꯁꯨ ꯑꯣꯖꯥ ꯇꯧꯔ ꯂꯩꯕ ꯃꯥꯅ
ꯑꯣ ꯊꯧꯕꯅꯔꯦꯗ
ꯑꯣꯟꯅꯔꯦ ꯑꯣꯟꯅꯔꯦ
ꯑꯣ ꯅꯦ ꯑꯩꯒꯤ ꯚꯣꯏꯁꯇꯤ ꯇꯣꯉꯥꯟꯕꯅꯦꯕ ꯃꯤꯒꯤ ꯅꯣꯏꯒꯤ ꯇꯥꯏꯞꯇ ꯅꯣꯔꯃꯦꯜ ꯑꯣꯏꯗꯦꯕꯀꯣ ꯑꯩꯒꯤꯗꯤ ꯈꯔ ꯇꯣꯉꯥꯟꯕꯅꯦꯕꯀꯣ
ꯑꯗꯣ ꯌꯥꯝ ꯃꯥꯟꯕꯀꯣ ꯅꯪꯒꯤ ꯈꯨꯅꯣꯛꯇꯣ ꯑꯗꯨꯝ ꯋꯥꯡ ꯑꯉꯥꯡꯈ꯭ꯔꯗꯤ ꯈꯔ ꯇꯣꯡꯉꯥꯜꯂꯦꯕ ꯑꯗꯨ ꯅꯣꯛ ꯊꯣꯛꯄꯗꯣ ꯌꯥꯝ ꯃꯥꯜꯂꯦꯕ
ꯑꯥ ꯎꯝ ꯑꯁ ꯁꯥꯕꯗꯣ ꯐꯪꯉꯁꯦ ꯁꯥꯕꯅ ꯂꯣꯏꯔꯦ ꯑꯩ
ꯁꯥꯏ ꯁꯥꯏ ꯑꯩꯈꯣꯏꯗꯨꯁꯨ ꯍꯧꯖꯤꯛ ꯑꯁ ꯅꯨꯡꯁꯥ ꯀꯝꯅ ꯊꯣꯛꯂꯛꯑꯦ
ꯎ ꯊꯕꯛꯁꯨ ꯆꯠꯇ꯭ꯔꯦ ꯉꯁꯤꯗꯤ ꯑꯩꯒꯤꯝ ꯑꯗꯨꯒꯤ ꯅꯣꯡꯃꯄꯥꯝꯃ ꯂꯩꯕꯅꯤꯅꯀꯣ ꯉꯁꯤꯁꯦ
ꯑꯣ
ꯑꯒꯤ ꯊꯕꯥꯖ ꯆꯠꯇ꯭ꯔꯗꯣ ꯔꯨꯝꯗ ꯂꯩꯔꯦ ꯁꯥꯕꯗꯣ
ꯈꯪꯗꯦ ꯃꯣꯏꯒꯤ ꯅꯣꯡꯃ ꯄꯥꯟꯕꯁꯦ ꯑꯗꯨꯝ ꯊꯥ ꯈꯨꯗꯤꯡꯗ ꯂꯩꯕ ꯃꯥꯜꯂꯀꯣ
ꯊꯥꯥꯎ ꯐꯥꯗꯤ ꯏꯅ ꯍ ꯃꯩ ꯇꯇꯩ ꯁꯤꯁꯤꯡꯒꯦꯁꯦ
ꯑꯍꯣꯏ ꯑꯗꯨ ꯑꯣꯏꯔꯁꯨ ꯀꯈꯣꯏꯅꯨꯄꯥ ꯑꯩꯈꯣꯏꯗꯤ ꯊꯕꯛ ꯆꯠ
ꯎꯝ ꯍꯣꯏ ꯍꯥꯏꯌꯦ ꯍꯥꯏꯌꯦꯛꯇ ꯌꯥꯝꯈ꯭ꯔꯕꯅꯦ ꯃꯣꯏ ꯃꯩꯇꯩꯁꯤꯡꯗꯨꯁꯨ ꯃꯆꯦꯠ ꯃꯆꯦꯠ ꯃꯆꯦꯠ ꯀꯨꯝꯍꯩꯁꯦ
ꯍꯣꯏ ꯑꯗꯨ ꯀꯥꯡ ꯀꯥꯡꯗꯨꯁꯨ ꯀꯃꯥꯏꯅ ꯐꯪꯁꯟ ꯐꯦꯁꯇꯤꯚꯦꯜꯒꯨꯝꯕ ꯑꯃ ꯑꯣꯏꯕꯖꯥꯠꯅꯤꯀꯣ ꯑꯩꯗꯤ ꯉꯁꯤ ꯈꯛꯇ ꯇꯥꯏꯔꯦ
ꯑꯣꯧ ꯍ
ꯁꯤ ꯈꯛꯇꯅꯦ ꯇꯥꯕꯕꯁꯤ ꯀꯃꯥꯏꯅ ꯇꯧ
ꯎꯝ ꯑꯉꯥꯡꯗꯤ ꯌꯥꯎꯔꯕ꯭ꯔꯣ ꯁꯣꯝꯁꯦ
ꯑꯁ ꯑꯉꯥꯡ ꯌꯥꯝ ꯆꯥꯎꯔꯦ ꯑꯩ ꯑꯉꯥꯡ ꯑꯍꯨꯝ ꯌꯥꯎꯔꯦ
ꯑꯆꯁ ꯑꯉꯥꯡ ꯑꯍꯨꯝ ꯎꯝ ꯀ꯭ꯂꯥꯁ ꯀꯌꯥ ꯀꯌꯥ ꯀꯥꯔꯦꯕ
ꯑꯑꯑ ꯑꯍꯟꯁꯤꯅ ꯀ꯭ꯂꯥꯁ ꯐꯣꯔ ꯇꯝꯃꯦ ꯑꯃꯁꯤꯅ ꯀ꯭ꯂꯥꯁ ꯋꯥꯟ ꯇꯝꯃꯦ ꯑꯃꯗꯒꯤ ꯆꯍꯤ ꯑꯃꯈꯛꯇ ꯉꯥꯏꯔꯤ
ꯎꯝ ꯅꯨꯄꯤ ꯑꯃꯈꯛꯇ
ꯅꯨꯄꯤ ꯅꯨꯄꯤ ꯉꯥꯛꯇꯅꯦ ꯅꯨꯄꯥ ꯌꯥꯎꯗꯤꯌꯦ
ꯌꯥꯝ ꯐꯩꯅꯦ ꯍ ꯅꯨꯄꯤ ꯉꯥꯛꯇꯗꯤ
ꯄꯥꯏ ꯌꯥꯎꯗꯣꯕꯨ ꯈꯕꯔꯦ
ꯃꯊꯪꯗ ꯄꯣꯛ ꯊꯣꯛꯣꯛꯑꯣ ꯀꯔꯤ ꯀ ꯅꯨ ꯄꯥꯕ
ꯈꯪꯗꯦꯅꯦ ꯏꯁꯣꯔꯅ ꯄꯤꯔꯒ ꯐꯤꯔꯗꯤ ꯄꯣꯛꯀꯦ
ꯑꯩꯈꯣꯏꯁꯨ ꯅꯨꯄꯤ ꯏꯇꯣꯝꯇ ꯑꯣꯏꯕꯤꯒꯦ ꯑꯩꯗꯤ ꯅꯨꯄꯤ ꯌꯥꯝ ꯄꯥꯝꯃꯦ ꯁꯤ ꯄꯥꯝ
ꯎ ꯅꯨꯄꯤꯅꯗꯤ ꯍꯥꯏꯅꯕ ꯈꯔ ꯅꯨꯡꯉꯥꯏꯌꯦ
ꯍꯣꯏ ꯑꯗꯨꯅꯦ ꯅꯨꯄꯥꯗꯤ ꯑꯅꯝ ꯌꯥꯝ ꯀꯟꯕꯅꯦꯕ
ꯑꯗꯨ ꯑꯣꯏꯔꯁꯨ ꯅꯨꯄꯥ ꯄꯣꯛꯇꯕꯁꯦ
ꯈꯔ ꯃꯤꯅ ꯌꯦꯡꯕꯗꯗꯤ ꯈꯔ ꯐꯖꯗꯦ
ꯍꯣꯏ ꯍꯣꯏ ꯃꯟꯅꯦ
ꯅꯨꯄꯥꯁꯤꯅ ꯁꯥꯒꯩ ꯎꯝ ꯂꯩꯍꯟꯒꯗꯕꯅꯦꯕ ꯀꯣ ꯇꯨꯡꯒꯦ ꯐ꯭ꯌꯨꯆꯔꯒꯤ ꯅꯨꯄꯤꯗꯤ ꯑꯃꯔꯣꯝꯗ ꯍꯥꯏꯒ꯭ꯔꯗꯤ ꯆꯦꯟꯈꯤꯗꯧꯅꯤꯗꯅꯀꯣ ꯅꯨꯄꯥꯥ
ꯑꯩꯅ ꯍꯣꯏꯗ ꯅꯨꯄꯤ ꯄꯣꯛꯇ꯭ꯔꯁꯨ ꯏꯁꯣꯔꯅ ꯄꯤꯕꯤꯕꯗꯨ ꯑꯩꯈꯣꯏꯅ ꯄꯣꯛ
ꯑꯗꯨꯕꯨꯗꯤ ꯑ
ꯏꯁꯣꯔꯅ ꯄꯤꯗꯕꯅꯤꯅ ꯑꯉꯥꯡ ꯑ ꯅꯨꯄꯤ ꯑꯣꯏꯔꯁꯨ ꯌꯣꯛꯂꯒ ꯑꯩꯈꯣꯏꯒꯤ ꯍꯌꯦꯡꯈꯩ ꯌꯨꯝ ꯄꯥꯟꯕ ꯃꯇꯝꯗ ꯃꯥꯏ ꯅꯨꯄꯥ ꯄꯨꯍꯟꯂꯛꯂꯒ ꯑꯩꯈꯣꯏꯒꯤ ꯌꯣꯛꯁꯅꯨ ꯍꯥꯏꯔꯤ ꯑꯥꯍꯍꯪ
ꯎꯝ ꯃꯅꯦ ꯃꯅꯦ ꯑꯁ ꯁꯥꯕꯗ ꯂꯣꯏꯔꯦ ꯂꯣꯏꯔꯦ ꯑꯥꯍꯥ
ꯆꯥꯛ ꯆꯥꯒꯦ ꯇꯧꯔꯤꯍꯦ
ꯍꯥ
ꯅꯨꯡꯊꯤꯟꯒꯤ ꯆꯥꯛ ꯆꯥꯒꯤ ꯇꯧꯔꯤꯍꯦ ꯑꯩꯁꯨ
ꯁꯤꯡꯖꯨ ꯆꯒꯦ ꯇꯧꯔꯤꯌꯥ
ꯆꯥꯛ ꯆꯥꯛ
ꯑꯣ
ꯑꯩꯗꯤ ꯑꯁ ꯑꯉꯥꯡ ꯈꯣꯝ ꯊꯥꯛꯄꯅꯤ
ꯑꯣ ꯆꯥꯎꯑꯣ ꯆꯥꯎꯑꯣ ꯌꯥꯝ ꯆꯥꯒꯗꯝꯅꯤ
ꯑꯩꯈꯣꯏꯗꯤ ꯑꯗꯨꯝ ꯆꯔꯥ ꯋꯥꯟꯕꯒꯤ ꯍꯦꯛꯇ ꯃꯇꯝ ꯌꯧꯔꯗꯤ ꯂꯥꯕꯗꯨ
ꯉꯧ
ꯁꯤꯁꯇ꯭ꯔꯗꯤ ꯆꯍꯤ ꯀꯌꯥ ꯁꯨꯔꯒꯦ
ꯑꯩꯔꯣ
ꯑꯉꯥꯡ ꯑꯣꯏꯔꯤꯌꯦ ꯑꯩꯗꯤ ꯀꯨꯟ ꯀꯨꯟꯃꯊꯣꯏꯈꯇꯪ ꯉꯥꯏꯔꯤꯌꯦ
ꯎꯝ ꯅꯪꯗꯤ ꯀꯌꯥ ꯑꯣꯏꯔꯕꯅꯣ ꯊꯔꯇ ꯑꯦ ꯀꯨꯟꯊ꯭ꯔꯥ ꯌꯥꯎꯔꯕꯣ
ꯑꯩꯗꯤ ꯑꯩꯗꯤ ꯇ꯭ꯋꯦꯟꯇꯤ ꯅꯥꯏꯟ ꯄꯥꯏ
ꯁꯤ ꯃꯁ ꯍꯗ ꯐꯥꯔ ꯍꯥꯏꯦ
ꯑꯩꯁꯨ ꯍ ꯄꯨꯟꯅ ꯄꯥꯟ
ꯑ
ꯁꯤ ꯇ꯭ꯋꯦꯟꯇꯤꯗ ꯄꯥꯂꯦ
ꯎꯇꯤꯗꯥ ꯢꯁ ꯉꯟꯂꯦꯀꯣ
ꯉꯟꯂꯦ
ꯅꯨꯄꯥꯅ ꯌꯥꯗꯕꯒꯤꯔꯕ
ꯎꯝ ꯀꯪꯁꯟꯅ ꯌꯥꯗꯕ ꯍꯥꯏꯕꯇꯔꯦ
ꯑꯣ ꯑꯗꯨꯒ ꯇꯨ ꯊꯥꯎꯖꯟ ꯀꯌꯥꯗ ꯑꯉꯥꯡ ꯂꯩꯕ ꯀꯌꯥꯗꯒꯤ ꯂꯩꯔꯛꯀꯦ
ꯑꯩꯅ ꯑꯩꯅ ꯆꯦꯟꯕ ꯆꯍꯤꯗꯣ
ꯑꯥ
ꯑꯗꯨ ꯆꯍꯤꯒꯤ ꯂꯥꯁꯇ ꯑꯃ ꯑꯠ ꯊꯥꯎꯖꯟꯁꯗꯤꯅꯦ ꯌꯨꯝ ꯄꯥꯔꯦꯀꯣ
ꯑꯥ
ꯖꯅꯋꯥꯔꯤ ꯗꯦꯠ ꯐꯣꯔꯗ ꯎꯝ ꯑꯗꯨ ꯔꯤꯗꯄꯣꯔꯠꯇ ꯆꯦꯜꯂꯦ ꯑꯗꯨꯒ ꯑꯉꯥꯡꯅ ꯅꯣꯕꯦꯝꯕꯔ ꯗꯦꯠ ꯇ꯭ꯋꯦꯟꯇꯤ ꯁꯚꯦꯟꯗ ꯄꯣꯛꯄ
ꯑꯣ ꯍ ꯆꯦꯟꯕ ꯆꯍꯤꯗ ꯑꯗꯨꯝ ꯄꯣꯛꯑꯦꯅꯀꯣ ꯅꯪꯗꯤ
ꯎꯝ ꯑꯗꯨ ꯑꯣꯏꯕ ꯅꯥ ꯁ ꯅꯥꯏ ꯆꯨꯔꯦꯔ ꯆ
ꯀꯥꯏ ꯋꯥꯏ ꯑꯣꯏꯗꯣꯏꯅꯣ ꯍꯥꯏꯗꯤ ꯆꯤꯡꯃꯤꯒꯤ ꯑꯣꯏꯗꯣꯏꯔꯥ ꯅꯠꯇ꯭ꯔꯒ ꯇꯝꯕꯤ ꯑꯣꯏꯗꯣꯏꯔꯥ
ꯆꯤꯡ ꯍꯥꯏꯕ ꯇꯥꯔꯒ ꯆꯤꯡ ꯍꯥꯏ ꯍꯥꯏꯔꯅꯤ ꯍꯧꯖꯤꯛ ꯀꯥꯟꯅꯤ ꯍꯟꯗꯛꯤ